ꯍꯜꯂꯣ
ꯀꯔꯤꯇꯧꯕ꯭ꯔꯣ
ꯑꯁ ꯑꯩꯗꯣ ꯑꯉꯥꯡ ꯇꯨꯏꯁꯟ ꯂꯧꯔꯒ ꯂꯩꯌꯦ
ꯑꯩꯈꯣꯏ ꯐꯦꯟ ꯀꯟꯅ ꯄꯥꯜꯂꯤ꯫ ꯇ꯭ꯏꯁꯟ ꯑꯉꯥꯡꯈꯣꯏ ꯂꯥꯛꯑ ꯂꯩꯔꯦ ꯐꯦꯟ ꯄꯥꯟꯕꯗꯣ ꯂꯣꯏꯁꯤꯟꯗ꯭ꯔꯗꯤ ꯐꯔꯛ ꯇꯥꯔꯦꯅ ꯂꯣꯏꯁꯤꯟꯒꯦꯅ ꯇꯧꯔꯝꯕꯅꯦ꯫
ꯎꯝ ꯄꯥꯟꯕ ꯍꯥꯏꯕꯗꯤ ꯑꯅꯧꯕ꯭ꯔꯣ
ꯍꯣꯏ ꯑꯅꯧꯕ
ꯑꯦ ꯂꯧꯕ
ꯎꯝ
ꯅꯪꯗꯨꯝ ꯍꯥꯏꯌꯦꯅ ꯑꯩꯗꯤ ꯐ꯭ꯦꯟꯗꯤ ꯄꯥꯟꯕ ꯄꯥꯛ ꯍꯥꯏꯇꯦ꯫
ꯁꯦꯅꯤꯡ ꯐꯦꯟꯅꯦ ꯂꯧꯊꯣꯛꯄ ꯅꯠ ꯂꯧꯊꯣꯛꯄ ꯌꯥꯗ ꯂꯩꯔꯤ ꯏꯁꯀ꯭ꯔꯨ ꯗ꯭ꯔꯥꯏꯚꯔ ꯆꯧꯃꯟꯕꯒꯤ꯫
ꯑꯣ ꯐꯦꯟ ꯁꯦꯂꯤꯡ ꯐꯦꯟ ꯑꯣꯏꯅ ꯂꯧꯕ꯭ꯔꯣ
ꯍꯣꯏ ꯆꯠꯅꯤꯡ ꯐꯦꯟ ꯂꯧꯕꯅꯦ ꯂꯧꯕ ꯀꯨꯏꯈ꯭ꯔꯦ ꯁꯦꯝꯕꯤꯅꯤꯡꯉꯥꯏ ꯃꯤ ꯂꯩꯇꯕꯒꯤ ꯁꯦꯝꯕꯤꯅꯤꯡꯉꯥꯏ ꯃꯤ ꯂꯩꯇꯕꯒꯤ ꯈꯣꯏꯗꯣ ꯀꯥꯂꯦꯟ ꯊꯥ ꯂꯣꯏꯕꯅ ꯍꯥꯟꯈ꯭ꯔꯅꯤ
ꯅꯪꯅ ꯁꯦꯝ ꯅꯊꯟꯅ ꯁꯦꯝꯕ꯭ꯔꯣ
ꯍꯣꯏ ꯏꯅꯥꯎꯅꯨꯄꯤꯒ ꯁꯦꯝꯃꯝꯕꯅꯦ ꯀꯩꯅꯣꯗ ꯍꯤꯡꯒꯣꯟꯗ ꯀꯨꯝꯒ꯭ꯔꯤ
ꯑꯗꯨꯗꯣ ꯇꯥꯡꯕ꯭ꯔꯣ ꯀꯌꯥꯒꯨꯝꯕ ꯄꯤꯕ꯭ꯔꯣ
ꯈꯪꯗꯦ ꯅꯍꯥꯟ ꯏꯄꯥꯅ ꯂꯩꯔꯒ ꯊꯝꯃꯝꯕꯅꯦ ꯏꯄꯥꯗ ꯌꯨꯝꯗ ꯂꯩꯇꯕꯒꯤ
ꯎꯝ ꯄꯥꯝꯃꯤ ꯁꯥꯏ ꯌꯦꯕꯥ
ꯍꯣꯏ ꯑꯁ ꯍꯧꯖꯤꯛꯇꯤ ꯁꯥꯏ ꯑꯌꯨꯛꯇ ꯁꯀꯨꯜꯒ ꯀꯥꯔꯗꯤꯀꯣ ꯀꯌꯥꯃꯨꯛ ꯅꯨꯡꯉꯔꯅꯤ
ꯍꯣꯏ ꯑꯉꯥꯡꯈꯣꯏꯅ ꯍꯦꯟꯅ ꯋꯥꯔꯝꯒꯅꯤ
ꯑꯁ ꯁꯥꯕꯗꯤ ꯑꯉꯥꯡꯈꯣꯏ ꯃꯤ ꯁꯥꯏ ꯁꯥꯏ ꯐꯨꯔꯤꯠ ꯂꯧꯊꯣꯛꯈ꯭ꯔꯒꯦ ꯑꯩ
ꯑꯗꯨꯅꯦ ꯍꯟꯗꯛ ꯆꯍꯤꯗꯨ ꯌꯥꯝ ꯁꯥꯏꯌꯦ ꯀꯩꯅꯣ ꯁꯣꯛꯁ ꯇꯣꯡꯕꯗꯅ ꯍꯦꯟꯅ ꯋꯥꯔꯤꯁꯦ
ꯑꯁ ꯑꯗꯨꯒꯤ ꯃꯊꯛꯇ ꯁꯣꯛꯁ ꯇꯣꯡꯕ ꯃꯤꯁꯨ ꯌꯥꯎꯔꯤꯅꯤ ꯁꯥꯔꯀꯥꯟꯁꯤꯗ
ꯑꯗꯨꯅꯦ ꯑꯗꯨꯅ ꯃꯨ ꯀꯝꯄ꯭ꯂꯦꯛꯁꯟ ꯁꯦꯝꯕ ꯈꯣꯏ
ꯎꯝ ꯀꯝꯄ꯭ꯂꯦꯛꯁꯟ ꯁꯦꯝꯗꯅ ꯁꯨꯛ ꯁꯥꯔꯀꯥꯟꯁꯤ ꯀꯔꯤ ꯀꯝꯄ꯭ꯂꯦꯛꯁꯟꯅꯣ
ꯑꯗꯨꯅꯦ ꯑꯩꯗꯤ ꯍꯥꯄꯦꯟ ꯇꯣꯡꯕꯗ ꯌꯥꯗ꯭ꯔꯦ
ꯎꯝ ꯍꯥꯄꯦꯟꯅꯕꯦꯁꯅꯤꯅ
ꯑꯁꯦꯡꯕ ꯂꯥꯁ ꯑꯩꯗ ꯂꯥꯁ ꯏꯌꯥꯔ ꯑꯩꯈꯣꯏꯗꯤ ꯑꯗꯨꯝ ꯉꯝꯃꯦꯕ ꯀꯝꯄ꯭ꯂꯦꯛꯁꯟ ꯁꯦꯝꯕꯒꯨꯝꯕꯗꯣ ꯑꯗꯨ ꯗꯤꯁ ꯏꯌ꯭ꯔꯗꯤ ꯁꯨꯛꯀꯝ ꯉꯝꯗꯦꯍꯦ
ꯎꯝ ꯍꯝ
ꯍꯥꯄꯦꯟ ꯇꯣꯡꯕ ꯐꯥꯎꯕ ꯁꯥꯏ ꯑꯗꯨꯝ
ꯁꯥꯏꯍꯦ ꯑꯁ ꯈꯨꯠꯁꯥ ꯑꯃ ꯇꯧꯋꯦ ꯍꯟꯗꯛꯇꯤ
ꯑꯁ ꯑꯩꯗꯤ ꯇꯨꯔꯦꯟꯗ ꯏꯔꯨꯕ ꯌꯥꯝ ꯆꯟꯅꯤꯡꯉꯦ ꯑꯁ ꯑꯆꯥꯎꯕꯗ ꯏꯁꯤꯡ ꯑꯆꯧꯕꯗ ꯏꯔꯨ
ꯂꯥꯑꯣ ꯑꯈꯣꯏ ꯇꯨꯔꯦꯟꯗ
ꯅꯣꯏ ꯇꯨꯔꯦꯟ ꯆꯥꯎ ꯑꯥ ꯀꯩꯅꯣ ꯗꯥꯝꯒꯤꯗꯣ ꯆꯥꯎꯕ꯭ꯔꯣ
ꯎꯝ ꯍꯟꯗꯛ ꯀꯩꯅꯣ ꯇꯧꯕꯒꯤ ꯃꯣꯏ ꯖꯦꯁꯤꯕꯤꯅ ꯀꯣꯠꯈꯤꯕꯅꯦ
ꯎꯝ ꯑꯗꯨꯗꯤ ꯆꯥꯎꯔꯝꯅꯤꯅꯦ
ꯎꯝ
ꯅꯣꯏꯗꯤ ꯅꯨꯡꯉꯥꯏꯔꯝꯅꯤ ꯅꯣꯏ ꯌꯨꯝ ꯍꯦꯛ ꯃꯈꯥꯗ
ꯍꯣꯏ ꯅꯨꯡꯉꯥꯏ ꯑꯗꯨ ꯍꯧꯖꯤꯛꯇꯤ ꯇꯨꯔ ꯇꯨꯔꯦꯟꯒꯤ ꯏꯁꯤꯡ ꯀꯩꯅꯣ ꯇꯧꯗ꯭ꯔꯦ ꯁꯤꯖꯤꯟꯅꯗ꯭ꯔꯦ ꯑꯥ ꯂꯣꯛꯀꯤ ꯏꯁꯤꯡ ꯑꯣꯏꯅ ꯁꯤꯖꯤꯟꯅꯔꯦ
ꯎꯝ ꯑꯗꯨꯗꯣ ꯑꯗꯨꯝ ꯂꯥꯛꯏꯕ꯭ꯔꯣ
ꯍꯣꯏ ꯑꯗꯨꯝ ꯂꯥꯛꯑꯦ
ꯅꯍꯥꯟ ꯃꯔꯛꯇꯤ ꯑꯩꯅ ꯂꯩꯕ ꯀꯥꯟꯗꯗꯤ ꯌꯥꯗꯦ ꯍꯥꯏꯕꯅꯦ
ꯎꯝ ꯅꯍꯥꯟ ꯃꯔꯛ ꯑꯃꯗꯤ ꯌꯥꯔꯝꯗꯦ ꯑꯗꯨ ꯍꯟꯗꯛꯇꯤ ꯌꯥꯈ꯭ꯔꯦ ꯑꯝ ꯅꯨꯡꯉꯥꯏꯈ꯭ꯔꯦꯗ ꯍꯧꯖꯤꯛꯇꯤ ꯏꯁꯤꯡ ꯋꯥꯠꯇ꯭ꯔꯦ ꯗꯨꯀꯥꯟ ꯍꯥꯏ ꯕꯖꯥꯔ ꯍꯥꯏ ꯅꯛꯑꯦ ꯑꯩꯈꯣꯏꯒꯤ ꯈꯣꯏ ꯈꯨꯟꯗꯅ ꯑꯣꯏꯅ ꯄꯥꯟꯂꯣ ꯌꯥꯝ ꯅꯨꯡꯉꯥꯏꯈ꯭ꯔꯦ ꯏꯁꯤꯡ ꯍꯥꯏꯔꯦ ꯑꯦ ꯑꯗꯨꯁꯨ ꯆꯨꯝꯃꯤꯅꯤ
ꯌꯨꯝ ꯄꯥꯟꯅꯉꯥꯏꯒ ꯇꯥꯟꯈ꯭ꯔꯦꯗ
ꯑ ꯍꯣꯏꯅꯦ ꯎꯝ
ꯃꯃꯥ ꯁꯥꯔꯒ ꯂꯩꯈ꯭ꯔꯦ ꯑꯩ ꯑꯣꯏꯅ
ꯑꯗꯨ ꯑꯣꯏꯅ ꯌꯣꯛꯑꯒ ꯂꯩꯈ꯭ꯔꯣ ꯗꯨꯝ
ꯄꯦ ꯍꯣꯏ ꯁꯤꯗ ꯑꯩꯈꯣꯏ ꯂꯩꯀꯥꯏꯒꯤ ꯑꯩꯈꯣꯏ ꯑꯪꯀꯜ ꯍꯣꯏꯅ ꯑꯁ ꯅꯪꯗꯤ ꯌꯨꯝ ꯄꯥꯟ ꯌꯨꯝ ꯄꯥꯜꯂ ꯌꯨꯝ ꯄꯥꯟꯗ꯭ꯔꯁꯨ ꯌꯥꯔꯦꯗ ꯇ꯭ꯔꯦꯅꯤꯡ ꯐꯖꯅ ꯍꯩꯈ꯭ꯔꯦ ꯍꯥꯏꯌꯦ
ꯑꯦ
ꯀꯗꯥꯏꯗꯒꯤ ꯁꯦꯟꯅꯕ ꯀꯥꯟꯗꯗꯤ ꯍꯣꯏ
ꯐꯗꯤꯅ ꯃꯅꯦ ꯍꯦꯃꯁꯨ ꯎꯝ
ꯍꯣꯏ ꯂꯝ ꯍꯦꯟꯕꯅꯤ ꯑꯗꯨ ꯃꯥꯅ ꯃꯥꯅ ꯐꯕꯗꯤꯀꯣ ꯃꯥꯗꯤ ꯁꯅꯥꯐꯝ ꯃꯐꯝꯗꯨ ꯁꯨꯛꯂꯦꯡ ꯂꯦꯡꯗꯦꯕ
ꯎꯝ ꯎꯝ ꯌꯦꯉꯝ
ꯍꯣꯏ ꯑꯗꯨꯝ ꯁꯟꯅꯔꯒ ꯂꯩꯌꯦꯕ ꯑꯗꯨꯒ ꯑꯁ ꯍꯟꯗꯛꯗꯤ ꯌꯥꯝ ꯐꯌꯦ ꯃꯥꯗꯨ ꯃꯥꯡꯈ꯭ꯔꯤ ꯍꯥꯏꯔꯗꯤ ꯈꯪꯕ꯭ꯔꯥ ꯑꯥ ꯑꯩꯈꯣꯏ ꯏꯄꯨꯈꯣꯏ ꯌꯨꯝꯗ ꯆꯠꯂꯝꯒꯅꯤꯕ
ꯑꯩ ꯆꯠꯄꯁꯨ ꯊꯨꯕꯅꯦꯍꯦ ꯆꯠꯄ ꯈꯪꯗꯕꯅꯦꯍꯦ
ꯑꯣ ꯑꯗꯨꯅꯦ ꯀꯩꯅꯣ ꯑꯁꯦ ꯃꯥꯒꯤ ꯏꯆꯦ ꯀꯩꯅꯣꯗꯣ ꯑ ꯀꯩꯅꯣ ꯁꯨꯃꯥꯏꯅ ꯀꯣꯜꯂꯒꯀꯣ ꯆ
ꯎꯝ
ꯃꯤꯍꯦꯛ ꯎꯔꯗꯤꯀꯣ ꯍꯧꯖꯤꯛꯇꯤ ꯍꯥꯏꯒ ꯍꯥꯏꯈꯤꯅꯦꯕ ꯑꯁ ꯅꯪ ꯎꯔꯗꯤ ꯄꯨꯥ ꯆꯦꯟꯖ ꯇꯧꯈ꯭ꯔꯕꯅꯦꯍꯦ ꯅꯪ ꯐꯖꯅ ꯅꯨꯡꯁꯤꯒꯅꯤ ꯑꯩ ꯑꯗꯨꯝ ꯅꯨꯡꯇꯤꯒꯤ ꯂꯩꯃꯤꯟꯅꯕ ꯐꯥꯎꯕꯁꯨꯀꯣ ꯄꯦꯟꯗꯦ ꯌꯦꯡꯕꯗꯣ
ꯍꯣꯏ ꯑꯁ ꯁ꯭ꯀꯨꯜꯗ ꯀꯥꯔꯤ ꯀꯥꯟ ꯃꯇꯝꯗꯣ ꯅꯨꯡꯉꯥꯏ ꯇꯧꯕꯅꯤ ꯀꯅꯥꯝꯇꯨꯅ ꯊꯦꯝꯕ ꯌꯥꯔꯣꯏ ꯑꯩꯅ ꯊꯦꯝꯗ꯭ꯔꯗꯤ
ꯍꯣꯏ ꯑꯗꯨꯣ ꯑꯗꯨꯅꯦ ꯁꯤꯗꯁꯨꯀꯣ ꯃꯤꯅ ꯀꯧꯕꯗꯨ ꯈꯨꯝꯗꯦ ꯑꯩꯅ ꯈꯨꯝꯃꯛꯑꯣ ꯍꯥꯏꯗ꯭ꯔꯗꯤꯀꯣ ꯈꯨꯝꯗꯦ
ꯑ ꯃꯤ ꯂꯣꯏꯅꯕ ꯃꯤꯗꯣ ꯑꯗꯨꯅ ꯐꯔꯗꯤ ꯑꯩ ꯅꯨꯡꯉꯥꯏꯕꯅꯦꯕ ꯑꯗꯨꯝ
ꯍꯣꯏꯕ ꯂꯣꯏꯅꯕ ꯐꯥꯕꯗꯣ ꯃꯥꯁꯨ ꯈꯪꯉꯦꯕ ꯑꯗꯨꯒꯨꯝꯕꯗꯨ ꯃꯤꯅ ꯀ꯭ꯔꯤꯔꯥ ꯈꯪꯅꯗꯕ ꯃꯤꯁꯤꯡꯗꯤꯀꯣ ꯃꯥꯗꯨ ꯉꯥꯡꯅꯕꯈꯣꯏꯁꯨ ꯌꯥꯔꯣꯏ ꯑꯗꯨꯒ ꯃꯣꯏꯅ ꯍꯥꯏꯕꯁꯨ ꯌꯥꯔꯣꯏꯕ
ꯎꯝ ꯌꯥꯗꯕꯅꯦ
ꯑꯗꯨꯒꯤꯅꯦ ꯁ꯭ꯀꯨꯜꯗ ꯅꯪꯉꯣꯟꯗ ꯌꯥꯝ ꯈꯛꯇ ꯌꯥꯕꯗꯣ ꯍꯣꯏ ꯑꯗꯨ ꯃꯥꯗꯤꯕꯤꯅ ꯐꯥꯕꯁꯨ ꯉꯝꯂꯣꯏ
ꯉꯃꯣꯏ ꯉꯃꯣꯏ ꯃꯉꯣꯟꯗ ꯐꯥꯕ ꯃꯤꯗꯨꯗꯤ ꯑꯗꯨꯝ ꯖꯦꯜꯗ ꯆꯠꯈ ꯑꯗꯨꯝ ꯈꯨꯗꯛꯇ ꯐꯥꯔꯅꯤ
ꯑꯗꯣ ꯎ ꯑꯗꯨꯝ ꯑꯁꯦ ꯃꯥꯒꯤ ꯃꯌꯥꯝꯕꯨꯗꯤ ꯑꯗꯨꯝ ꯑꯩꯈꯣꯏꯅ ꯌꯣꯛꯂꯁꯨ ꯑꯗꯨꯗ ꯑꯗꯨꯝ ꯆꯠꯅꯤꯡꯉ ꯆꯠꯅꯤꯡꯉ ꯍꯥꯏꯅ ꯍꯥꯏꯌꯦꯕ ꯍꯧꯖꯤꯛ ꯍꯧꯖꯤꯛꯄꯨꯗꯤ ꯄꯥꯛ ꯍꯥꯏꯗ꯭ꯔꯦ ꯑꯗꯨꯕꯨ ꯑꯁꯤ ꯑꯃꯗꯤ ꯀꯔꯤꯔꯥ ꯑꯗꯨꯝ ꯌꯥꯝ ꯄꯥꯛꯅꯅ ꯂꯩꯕꯗꯣ
ꯑꯥ ꯃꯥꯒꯤ ꯀꯨꯁꯤꯅꯦ ꯃꯥ ꯃꯥꯗꯤ ꯃꯥꯒꯤ ꯀꯨꯁꯤꯅ ꯂꯩꯕ ꯃꯐꯝꯗ ꯑꯗꯨꯝ ꯂꯩꯒꯦ ꯍꯥꯏꯕꯅꯤꯅ ꯃꯤ ꯄꯛꯅꯅꯤ ꯃꯤ ꯐꯥꯏꯔꯗꯤ
ꯍꯣꯏ ꯍꯣꯏ ꯏ ꯅꯣꯏ ꯅꯣꯏꯔꯒ ꯃꯄꯨꯇꯣ ꯃꯄꯨꯣꯛ ꯏꯆꯥꯎ ꯆꯥꯎꯔꯒ ꯌꯦꯡꯈꯤꯕꯅꯣꯅꯦ
ꯑ ꯃꯉꯣꯟꯗ ꯀꯧꯕ ꯀꯥꯟꯂ ꯌꯥꯝ ꯅꯨꯡꯁꯤꯔꯒ ꯈꯨꯝꯕꯗꯣ ꯍꯣꯏ ꯀꯃꯗ ꯑꯗꯨꯗ ꯑꯥ ꯑ
ꯑꯗꯨꯒ ꯃꯥꯗꯨ ꯀꯌꯥꯃꯨꯛ ꯇꯨꯝꯈ꯭ꯔꯦꯕꯀꯣ ꯑꯍꯤꯡꯗ ꯇꯨꯝꯈ꯭ꯔꯦꯕ
ꯑ
ꯑꯩꯗꯤ ꯑꯗꯨꯝ ꯗ꯭ꯔꯃꯥꯒꯨꯝꯕ ꯌꯦꯡꯕꯅꯤꯅ ꯀꯩꯅꯣ ꯇꯧꯗꯦꯕ ꯊꯦꯡꯅ ꯇꯨꯝꯃꯦꯕ ꯑꯗꯨꯀꯥꯟꯗ ꯃꯥꯗꯤ ꯀꯌꯥꯃꯨꯛ ꯇꯨꯝꯈ꯭ꯔꯁꯨꯀꯣ ꯑꯗꯨꯝ ꯀꯧꯕ ꯀꯥꯟꯗ ꯃꯥꯗꯣ ꯌꯥꯝꯃꯛ ꯇꯨꯝꯈ꯭ꯔꯁꯨ ꯀꯣ ꯑꯥ ꯑꯣꯗꯝ ꯇꯧꯅꯤ ꯋꯥ
ꯑ° ꯑꯗꯨꯒꯤꯅꯤꯅꯦ ꯇꯥꯏꯕꯪ ꯀꯩꯅꯣꯁꯤꯡꯁꯤꯅ ꯑꯉꯥꯡ ꯃꯆꯥꯁꯤꯡꯁꯤ ꯃꯃꯥ ꯃꯄꯥꯁꯤꯡꯁꯤꯅ ꯃꯆꯥ ꯅꯨꯡꯁꯤ ꯑꯗꯨꯛꯀꯤ ꯃꯇꯤꯛ ꯅꯨꯡꯁꯤ ꯍꯥꯏꯗꯅ
ꯍꯣꯏ ꯑꯗꯨ ꯃꯣꯏꯅ ꯀꯔꯤ ꯑꯗꯨꯝ ꯇꯧꯕꯕꯨꯗꯤ ꯑꯗꯨꯝ ꯂꯩꯃꯤꯟꯅꯕꯅꯤꯅꯀꯣ
ꯎꯝ
ꯆꯥꯎꯒꯗꯧꯕꯗꯣ ꯆꯥꯎꯔꯗꯤ ꯑꯗꯨꯝ ꯍꯣꯡꯈ꯭ꯔꯅꯤꯕ
ꯑꯗꯨꯅꯦ
ꯃꯔꯣꯟ ꯊꯣꯛꯇꯕꯁꯤꯅꯦ ꯋꯥꯔꯤꯁꯦ
ꯃꯔꯣꯟꯗꯣ ꯈꯖꯤꯛꯐꯥꯎ ꯊꯣꯛꯇ꯭ꯔꯤꯕꯣ ꯍꯧꯖꯤꯛꯁꯨ
ꯈꯖꯤꯛ ꯈꯖꯤꯛꯄꯨꯗꯤ ꯑꯗꯨꯝ ꯉꯥꯡꯕ ꯍꯩꯈ꯭ꯔꯦꯕ
ꯑꯥ
ꯑꯗꯣ ꯃꯥꯁꯦ ꯈꯔ ꯋꯥꯗꯤ ꯋꯥꯒꯗꯧꯕ ꯃꯥꯜꯂꯤ ꯊꯣꯛꯄꯗꯣ ꯃꯥꯒꯤ ꯆꯍꯤꯒꯤ ꯃꯈꯥꯈꯣꯏꯗꯤ ꯂꯣꯏ ꯊꯣꯛꯈ꯭ꯔꯦ
ꯎꯝ ꯑꯗꯣ ꯍꯥꯏꯗꯤ ꯑꯩꯈꯣꯏꯅ ꯉꯥꯡꯕ ꯒ꯭ꯌꯥꯟ ꯇꯥꯕꯅꯦꯕ
ꯇꯥꯏꯑꯦ ꯇꯥꯏꯑꯦ ꯂꯣꯏꯅ
ꯎꯝ ꯑꯩꯈꯣꯏꯅ ꯉꯥꯡ
ꯑꯩꯅ ꯏꯃꯥꯈꯣꯏꯉꯣꯟꯗ ꯗꯣꯛꯇꯔ ꯑꯃꯔꯛ ꯌꯦꯡꯍꯟꯁꯦ ꯍꯥꯏꯅ ꯍꯥꯏꯕ
ꯎꯝ
ꯑꯗꯨꯝ ꯊꯣꯛꯇꯕ ꯑꯃ ꯂꯩꯌꯦꯅꯀꯣ ꯊꯣꯛꯇꯤ ꯊꯣꯛꯀꯅꯤꯕ ꯃꯥꯗꯨ ꯑꯗꯨꯑꯣꯏꯁꯨ ꯑꯗꯨꯝ ꯀꯔꯤꯔꯥ ꯑꯃ ꯄꯜꯂꯒ ꯂꯩꯕꯒꯨꯝꯕꯗꯤ ꯇꯧꯋꯦꯕ ꯑꯗꯨꯝ ꯉꯥꯡꯅꯤꯡꯔꯒ ꯑꯗꯨꯝ ꯉꯥꯡꯕ ꯀꯥꯟꯗ ꯀꯩꯅꯣ ꯑꯣꯏꯅ ꯆꯠꯄꯗꯨ ꯑꯗꯨꯝ ꯇꯧꯕꯗꯨ
ꯎꯝ
ꯉꯥꯡꯕꯗꯣ ꯁꯦꯡꯗꯕꯤꯗ
ꯑꯣꯏ ꯑꯗꯨꯅꯦ ꯑꯁ ꯈꯪꯗꯦ ꯆꯥꯎꯔꯒ ꯍꯌꯦꯡ ꯀꯔꯤ ꯑꯣꯏꯒꯦꯔꯥ
ꯑꯗꯨꯅꯦ ꯃꯥꯕꯨꯗꯤ ꯆꯥꯎꯔꯁꯨ ꯑ ꯀꯔꯤ ꯍꯥꯏꯒꯅꯤ ꯃꯤꯒ ꯄꯥꯛ ꯄꯨꯟꯅꯤꯡꯒꯗꯧꯕ ꯃꯥꯟꯗꯦ
ꯑ ꯍꯥꯏꯗꯤ ꯀꯅꯥꯅ ꯈꯪꯕꯅꯣ ꯍꯌꯦꯡ ꯍꯣꯟꯕꯁꯨ ꯑ ꯍꯌꯦꯡ ꯇꯥꯎꯔꯒ ꯑꯣꯟꯕꯁꯨ ꯀꯅꯥꯅ ꯈꯪꯕꯟ
ꯑꯗꯨꯅꯦ
ꯑꯗꯨꯗꯕꯨ ꯑꯣꯜꯂꯗꯤ ꯌꯥꯔꯦꯗ
ꯍꯌꯦꯡꯗꯤ ꯑꯥꯔꯖꯦꯟꯇꯤꯅꯥꯈꯣꯏ ꯊꯣꯛꯑꯦꯍꯦ
ꯑꯁ ꯍꯌꯦꯡ ꯑꯔꯖꯦꯟꯇꯤꯅꯥ ꯍꯣꯌ ꯊꯣꯛ ꯑꯦ ꯍꯥꯏꯕꯅꯦ ꯑꯌꯨꯛꯇ ꯑꯗꯨꯁꯨ ꯀꯔꯝꯕ ꯃꯇꯝꯗ ꯌꯦꯡꯒꯅꯤ ꯑꯌꯨꯛꯀꯤ ꯇꯨꯝꯕ ꯄꯨꯡ ꯇꯔꯨꯛꯅꯤ ꯍꯥꯏꯗꯥꯏꯅꯦ
ꯅꯠꯇꯦꯍꯦ ꯑꯍꯨꯝꯗꯅꯦ
ꯑꯍꯥ
ꯇꯔꯨꯛ ꯑꯣꯏꯔꯗꯤ ꯑꯗꯨꯝ ꯈꯔ ꯑꯣꯏꯔꯁꯨ ꯌꯦꯡꯕ ꯌꯥꯏꯌꯦ ꯑꯍꯨꯝꯗꯗꯤ ꯑꯗꯨꯁꯨ ꯍꯌꯦꯡꯗꯤ ꯑꯩ ꯁꯣꯏꯗꯅ ꯌꯦꯡꯒꯅꯤ ꯍꯌꯦꯡꯗꯤ ꯃꯣꯏꯒ ꯁꯅꯕꯈꯣꯏꯗꯣ
ꯎꯝ
ꯍꯩꯌꯦꯕ
ꯀꯅꯥ ꯍꯣꯏꯔ ꯂꯝꯗꯣ
ꯃꯣꯏꯒ ꯁꯅꯕꯗꯨ ꯎꯝ ꯅꯍꯥꯟ ꯑꯃꯔꯛ ꯀꯩꯅꯣꯈꯣꯏꯒ ꯁꯥꯟꯅꯕꯗꯨ ꯈꯪꯕ꯭ꯔ ꯅꯪ ꯏꯁꯄꯦꯟ ꯈꯣꯏꯒ ꯗ꯭ꯔꯣ ꯇꯥꯕ ꯀꯦꯄꯔ ꯌꯥꯝ ꯍꯩꯕꯗꯨ
ꯈꯪꯗꯦꯅꯦ ꯑꯩ ꯕꯣꯜ ꯌꯦꯡꯗꯝꯅꯤ
ꯀꯔꯤꯌꯔ ꯃꯣꯏ ꯃꯣꯏꯗꯨ ꯑꯥ ꯉꯁꯤ ꯃꯣꯏꯒ ꯍꯌꯦꯡ ꯃꯣꯏꯒ ꯇꯥꯒꯗꯧꯕ ꯈꯣꯏꯗꯣ
ꯎꯝ
ꯑ ꯌꯥꯝ ꯀꯟꯕ ꯀꯜꯂꯒ ꯌꯦꯡꯉꯣꯟꯅꯦ ꯅꯪꯁꯨ ꯁ꯭ꯄꯦꯟꯈ ꯌꯥꯝ ꯍꯩꯕꯅꯦꯕꯀꯣ ꯑꯗꯨꯁꯨ ꯃꯣꯏ ꯒꯣꯜ ꯀꯔꯤꯁꯨ ꯆꯪꯍꯟꯕ ꯉꯝꯗꯦ ꯃꯣꯏꯗꯤ ꯒꯣꯜ ꯆꯪꯅꯉꯥꯏ ꯇꯧꯗꯦ ꯑ ꯗꯤꯐꯦꯟꯗꯔꯗ ꯑꯌꯥꯝꯕ ꯂꯩꯒꯅꯤ ꯆꯪꯅꯉꯥꯏ ꯃꯐꯝ ꯀꯔꯤꯁꯨ ꯂꯩꯇꯦ
ꯀꯣꯡꯒ ꯑꯣꯏꯔꯝꯗꯧ ꯃꯥꯜꯂꯦ ꯅꯪ ꯍꯥꯏꯕꯗꯣ
ꯍꯣꯏ ꯍꯣꯏ ꯍꯣꯏ ꯃꯥꯅꯦ
ꯀꯣꯡꯒꯣ ꯍꯣꯏ ꯄꯥꯔꯇꯤꯗꯣ ꯌꯥꯕꯅꯦꯕ ꯄꯨꯔꯥ ꯋꯥꯜ ꯈꯥꯕꯒꯤ ꯇꯥꯏꯞꯇ ꯗꯤꯐꯦꯟꯗꯔꯗ ꯀꯉꯜ ꯈꯥ ꯀ
ꯑꯗꯨꯈꯣꯏꯅꯦꯕ ꯇꯥꯕꯗꯨ ꯐꯔꯛ ꯇꯥꯏ ꯍꯥꯏꯕꯗꯨ ꯑꯩꯅ
ꯎꯝ
ꯑꯗꯣ ꯃꯣꯏꯒꯤꯌꯥꯃꯨꯛ ꯍꯥꯏꯕ ꯑꯣꯏꯔꯁꯨ ꯆꯪꯍꯟꯕꯗꯣ ꯉꯝꯕ ꯈꯔ ꯋꯥꯒꯅꯤꯕ
ꯎꯝ
ꯄꯦꯅꯥꯜꯇꯤꯒꯨꯝꯕ ꯇꯥꯔꯗꯤ ꯑꯁ ꯄꯦꯅꯥꯜꯇꯤꯗꯤ ꯍꯩꯔꯁꯨ ꯗꯥꯎꯅꯦꯕ
ꯎꯝ ꯗꯥꯎ ꯐ ꯀꯥꯟ ꯃ ꯁꯒꯔ ꯀꯣꯟꯁꯤꯁꯦ
ꯑꯗꯨꯅꯦ ꯑꯩꯗꯤ ꯐꯥꯏꯅꯦꯜ ꯌꯦꯡꯅꯤꯡꯕꯅ ꯉꯥꯎꯔꯦ
ꯑꯗꯨꯅꯦ ꯐꯥꯏꯅꯦꯜ ꯅꯨꯃꯤꯠꯇꯣ ꯌꯦꯡꯅꯤꯡꯉꯦ ꯐꯥꯏꯅꯥꯜꯗꯣ ꯋꯥꯠꯂꯝꯈꯤꯅꯤꯀꯣ
ꯍꯥꯥ
ꯐꯥꯏꯅꯦꯜ ꯋꯥꯠꯂꯝꯈꯤꯒꯅꯦꯕ
ꯐꯥꯏꯅꯦꯜꯗꯤ ꯅꯥꯏꯟꯇꯤꯟꯗꯅꯦꯍꯦ
ꯃꯏꯟꯇꯤꯟ ꯎꯝ ꯀꯣꯏꯗ꯭ꯔꯦꯅꯤꯒꯣꯟꯗꯤ
ꯀꯨꯏꯗ꯭ꯔꯦ ꯑꯁ ꯑꯩꯈꯣꯏ ꯌꯨꯝꯗꯨ ꯈꯪꯕ ꯈꯔ ꯆꯥꯎꯔꯗꯤ ꯐꯒꯗꯧꯕꯅꯦ ꯑꯩꯈꯣꯏ ꯌꯨꯝꯗꯤ ꯌꯥꯝ ꯍꯧꯖꯤꯛ ꯇꯤꯚꯤ ꯊꯝꯕꯗꯣ ꯌꯥꯝ ꯄꯤꯛꯑꯦꯕ
ꯎꯝ
ꯎꯁ ꯃꯄꯥꯟ ꯊꯣꯛꯅꯉꯥꯏ ꯖꯒꯥꯒ ꯂꯩꯇꯦꯍꯦ ꯊꯣꯛꯂꯗꯤ ꯑꯗꯨꯝ ꯆꯪꯂꯗꯤ ꯊꯣꯛꯄ ꯌꯥꯔꯔꯣꯏ
ꯑꯁꯤꯁꯦ ꯃꯄꯥꯟ ꯑꯁꯦ ꯊꯣꯡꯒꯤ ꯃꯅꯥꯛ ꯐꯥꯎꯕꯁꯨ ꯃꯤ ꯑꯅꯤ ꯐꯥꯎꯒꯅꯤ ꯃꯤ ꯑꯃꯦ ꯀꯗꯥꯏꯗꯤ ꯃꯤ ꯇꯔꯥ ꯐꯥꯎꯕ ꯆꯍꯟꯗꯦꯕꯀꯣ ꯌꯨꯝꯗꯤ
ꯎꯝ ꯑꯗꯨ ꯃꯥꯅ ꯌꯦꯡꯅꯔꯁꯦ ꯅꯨꯡꯉꯥꯏꯔꯕꯅꯤꯗ ꯃꯤ ꯃꯌꯥꯝ ꯌꯦꯡꯕꯤꯕꯗ ꯅꯨꯡꯉꯥꯏꯕꯅꯦ ꯎꯝ
ꯅꯨꯡꯉꯥꯏꯕꯅꯤ ꯑꯗꯨ ꯑꯁ ꯁꯤꯡꯖꯨꯒ ꯇꯧꯔꯒ
ꯎꯝ ꯍꯗꯤꯦ ꯁꯤꯗ ꯑꯩꯈꯣꯏ ꯌꯦꯡꯗꯗꯤ ꯅꯨꯄꯥ ꯈꯛꯇꯅ ꯑꯌꯥꯝꯕ ꯑꯣꯏꯕ ꯅꯨꯄꯤ ꯌꯦꯡꯕꯗ ꯑꯩ ꯈꯛꯇ ꯑꯣꯏꯕ
ꯎꯝ
ꯑꯅꯤ
ꯑꯩꯈꯣꯏꯗꯤ ꯏꯃꯥ ꯍꯥꯏꯔꯦ ꯄꯨꯔꯥ ꯕꯣꯜꯒꯤ ꯀꯩꯅꯣꯅꯦ
ꯎꯝ
ꯑꯗꯨꯒ ꯅꯨꯄꯤ ꯅꯨꯄꯤ ꯅꯨꯄꯥꯅ ꯌꯥꯝꯃꯦ ꯑꯩꯈꯣꯏꯗꯁꯨ
ꯎꯝ
ꯅꯨꯄꯥꯅ ꯈꯔ ꯌꯥꯝꯃꯦ ꯅꯨꯄꯤꯅ ꯃꯤ ꯃꯉꯥꯒꯨꯝꯕ ꯑꯗꯨꯝ ꯑꯣꯏꯒꯅꯤ ꯑꯁ ꯂꯥꯎ ꯑꯗꯨꯁꯨ ꯅꯨꯄꯤꯅꯗꯤ ꯍꯦꯟꯕꯅꯦꯗ ꯂꯥꯎꯕꯗꯨ